ꯍꯜꯂ‌ꯣ
ꯍꯜꯂ‌ꯣ
ꯍꯜꯂꯣ
ꯍꯧꯖꯤꯛꯐꯥꯎ ꯇꯨꯝ ꯇꯨꯝꯗ꯭ꯔꯤꯕꯣ
ꯇꯨꯝꯗ꯭ꯔꯤꯌꯦ ꯕꯣꯜ ꯌ‌ꯦꯡ ꯌꯦꯡꯒꯦ ꯇꯧꯕꯅꯦ
ꯄꯨꯡ ꯀꯌꯥꯗ
ꯋꯥꯟ ꯊꯥꯔꯇꯤꯗ
ꯀꯅꯥ ꯀꯅꯥ
ꯑꯁ ꯀꯅꯥꯀꯅꯥꯔꯥ ꯑꯩꯁꯨ ꯀꯥꯎꯔ‌ꯦ
ꯅꯪꯖꯨ ꯀꯥꯎꯔꯦ ꯑꯗꯨ ꯌꯦꯡꯒꯦ ꯇꯧꯕ
ꯉꯥꯏꯌ‌ꯣ ꯑꯩ ꯌ‌ꯦꯡꯒꯤ ꯆꯦꯛ ꯇꯧꯕꯤꯒ‌ꯦ
ꯑꯣ ꯕꯦꯜꯖꯤꯌꯝꯒ ꯁꯤꯅꯦꯒ
ꯕ‌ꯦꯜꯖꯤꯌꯝꯒ ꯀꯩ ꯍꯥꯏꯕ
ꯁꯤꯅꯦꯒ
ꯅꯪꯗꯤ ꯕꯦꯜꯖꯤꯌꯝꯔꯣ ꯅꯠꯇ꯭ꯔꯒ ꯕꯦꯜꯖꯤꯌꯝꯒꯤ ꯑꯣꯄꯣꯅꯤꯌꯟ ꯑꯣꯏꯗꯨꯔꯣ
ꯑꯁ ꯈꯪꯗꯦ ꯑꯩ ꯁꯤꯅꯦꯒꯜ ꯇꯧꯁꯦꯔꯥ ꯑꯩꯗꯤ ꯈꯔ ꯁꯣꯟꯕ ꯇꯤꯝꯗꯣ ꯑꯗꯨ ꯁꯞꯄꯣꯔꯠ ꯇꯧꯅꯤꯡꯉꯦ
ꯅꯨꯡꯁꯤꯕꯒꯤ
ꯅꯨꯡꯁꯤꯌꯦ ꯍꯣꯏ ꯑꯐ꯭ꯔꯤꯀꯥꯟ ꯇꯤꯝꯁꯤꯡꯗꯣ ꯅꯨꯡꯁꯤꯌꯦ
ꯎꯝ ꯀꯩ ꯀꯩ ꯏꯟꯖꯥꯡ ꯆꯥꯔꯒꯦ ꯉꯁꯤꯗꯤ
ꯑꯩꯗꯤ ꯑꯁ ꯌꯦꯟꯁꯥꯡ ꯊꯣꯡꯗꯣꯗ ꯁꯤꯡꯖꯨ ꯑꯣꯏꯅ ꯆꯥꯏꯗ
ꯃꯦꯒꯤꯒꯥ ꯆꯥꯕ꯭ꯔꯣ
ꯀꯔꯤꯒꯤꯅꯣ ꯉꯥꯟ ꯑꯗꯨ ꯍꯥꯏꯔꯅꯨ ꯅꯪ
ꯃꯦꯒꯤ ꯃꯦꯒꯤꯒ ꯆꯥꯕ꯭ꯔꯣ
ꯑꯗꯨꯃꯥꯏ ꯍꯥꯏꯒꯅꯨ ꯍꯥꯏꯔꯒ
ꯀꯔꯤꯅꯣ
ꯁꯤꯡꯖꯨ ꯀ ꯀꯩ ꯍꯤꯟꯖꯥꯡ ꯆꯥꯗꯦ
ꯌꯦꯟꯁꯥꯡ ꯆꯥꯗꯦ ꯁꯤꯡꯖꯨꯒ ꯆꯥꯛ
ꯀꯅꯥ ꯀꯅꯥ ꯂꯩꯕ꯭ꯔꯣ ꯅꯪ ꯅꯇꯨꯒ ꯂꯩꯕ꯭ꯔꯣ
ꯍꯣꯢꯅꯦ ꯏꯄꯥꯏꯒ ꯂꯩꯕꯅꯦ
ꯍꯥꯥ
ꯏꯕꯥꯏꯒ ꯂꯩꯕꯅꯦ
ꯅꯃ ꯅꯃꯅꯕꯥꯅꯤꯗꯤ ꯇꯨꯝꯈꯔꯕꯣ
ꯏꯃꯥꯟꯅꯅꯕ ꯂꯩꯇꯦ ꯏꯃꯥꯟꯅꯕꯤ ꯂꯩꯌꯦ
ꯍꯣꯏ ꯏꯃꯟ ꯅꯃꯥꯟ ꯃꯤ ꯍꯥꯏꯕꯅꯤ ꯁꯣꯏꯔꯦ ꯑꯁ
ꯑꯃꯗꯤ ꯇꯨꯝꯈ꯭ꯔꯦ ꯑꯃꯗꯤ ꯀꯩꯅꯣ ꯚꯤꯗꯤꯑꯣ ꯌꯦꯡꯉ ꯂꯩꯌꯦ ꯑꯃ ꯃꯁꯥ ꯈꯔ ꯀꯪꯕꯗꯣ ꯑꯗꯨꯗꯨ ꯇꯨꯝꯈ꯭ꯔꯦ ꯑꯩ ꯑꯩ ꯉꯁꯥꯏ ꯇꯨꯝꯅꯦ ꯈꯜꯂꯦꯕ ꯑꯗꯣ ꯃꯥ ꯐꯣꯟ ꯀꯩꯅꯣ ꯇꯧꯃꯟꯕꯒꯤ ꯑꯩ ꯇꯨꯝꯕ ꯌꯥꯗꯦ
ꯑꯣ ꯑꯃ ꯍꯥꯏꯁꯤꯗꯤ ꯇꯨꯝꯒꯕ ꯃꯁꯥꯥ ꯅꯣꯏꯕꯗꯨꯔ
ꯅꯠꯇꯦ ꯃꯁꯥ ꯀꯪꯕꯗꯣ ꯃꯁꯥ ꯅꯣꯏꯕꯗꯣ ꯚꯤꯗꯤꯑꯣ ꯌꯦꯡꯉꯒ ꯂꯩꯌꯦꯕ ꯀꯣꯏꯁꯟ ꯒ꯭ꯔꯣꯗꯣ ꯍꯣꯏ ꯀꯣꯏꯁꯟ ꯃꯤꯌꯥꯝꯡ ꯍꯥꯡꯉꯛꯄ ꯅꯨꯄꯤꯗꯣ
ꯄꯩꯁꯥꯗꯨ ꯋꯥꯟ ꯂꯥꯈ ꯑꯦꯠꯇꯤ ꯀ꯭ꯔꯣꯔ ꯍꯥꯡꯕ ꯅꯨꯄꯤꯗꯣ
ꯍꯣꯏ ꯃꯥꯅꯦ
ꯇꯦꯛꯁ ꯇꯔꯛꯄ ꯈꯨꯗꯤꯡ ꯀꯣꯢꯁꯥꯟ ꯍꯪꯉꯤ
ꯍꯣꯏ ꯍꯩꯇꯕꯒꯤ ꯍꯪꯕꯅꯦ ꯑꯗꯣ ꯅꯪ ꯐꯖꯅ ꯈꯨꯝꯃꯨꯀꯣ ꯃꯥ ꯍꯪꯉ
ꯂꯥꯁꯇ ꯅꯪ ꯀꯔꯤꯒꯤ ꯄꯣꯛꯄꯔꯥ ꯍꯪꯒꯅꯤ
ꯑꯗꯨ ꯑꯗꯨꯁꯨ
ꯍꯣꯏꯅꯦ ꯍꯣꯏꯅꯦ
ꯎꯝ
ꯍꯌꯦꯡ ꯊꯕꯛ ꯆꯠꯇꯣꯏꯔꯣ
ꯑꯩ ꯍꯌꯦꯡ ꯀꯣꯂꯦꯖ ꯆꯠꯀꯅꯤ
ꯑꯍꯤ
ꯀꯣꯂꯦꯖ ꯍꯥꯏꯁꯦ ꯑꯩꯇꯤ ꯌꯥꯏꯗ
ꯑꯣ ꯊꯕꯛ ꯂꯩꯕꯒꯤ ꯅꯠꯇ꯭ꯔꯒ ꯅꯪ ꯅꯁꯥꯒꯤꯔꯣ
ꯏꯁꯥꯒꯤꯅꯦ ꯑꯩꯈꯣꯏꯁꯨ ꯍꯪꯆꯤꯛ ꯌꯦꯟꯁꯝ ꯂꯩꯌꯦꯕ ꯑꯦ ꯍꯌꯦꯡ ꯍꯌꯦꯡ ꯑꯣꯏꯗꯣꯏꯅꯦ ꯑꯦꯛꯖꯥꯝ ꯇꯥꯡ ꯑꯍꯨꯝꯗꯀꯣ ꯅꯣꯏꯗꯤ
ꯀ ꯑꯩ
ꯀꯔꯤꯒꯤ ꯅꯣꯛꯅꯤꯡꯕ꯭ꯔꯥ
ꯑꯩ ꯑꯩ ꯍꯌꯦꯡꯒꯤ ꯑꯣꯐꯅꯦ ꯉꯁꯤ ꯊꯕꯛ ꯆꯠꯄꯒꯤꯀꯣ ꯍꯌꯦꯡꯒꯤ ꯑꯣꯐꯅꯦ ꯌꯨꯝꯗ ꯑꯗꯨꯝ ꯂꯩꯔꯅꯦ ꯑꯩ ꯍꯨꯏ ꯃꯆꯥꯒ ꯏꯃꯥꯟꯅꯕꯤ ꯃꯄꯥ ꯑꯅꯤꯗꯤ ꯊꯕꯛ ꯆꯠꯂꯅꯤꯌꯦ ꯃꯅꯕꯤ ꯑꯃ ꯑꯅꯤꯃꯛ ꯑꯗꯨꯝ ꯃꯁꯛ ꯌꯥꯝ ꯐꯖꯕꯅꯦ
ꯀꯣꯏꯁꯟ ꯀꯣꯏꯁꯟ ꯌꯥꯝ ꯍꯪꯕ ꯅꯨꯄꯤꯗꯣ ꯏꯟꯇꯔꯟꯁꯤꯞ ꯏꯟꯇꯔꯟꯁꯤꯞ ꯇꯧꯕ꯭ꯔꯥ ꯍꯟꯗꯛ
ꯇꯧꯕꯅꯦ ꯍꯣꯏ ꯀꯩꯅꯣꯗ ꯏꯌꯥꯔꯄꯣꯔꯠ ꯔꯣꯝꯗ
ꯑꯣ ꯍ ꯍ
ꯅꯪ ꯄꯥꯝꯕ꯭ꯔꯥ ꯑꯗꯨ ꯅꯨꯄꯤꯗꯣ
ꯑꯩ ꯄꯥꯝꯃꯤꯅꯦ ꯍꯧꯖꯤꯛ ꯍꯧꯖꯤꯛ ꯍꯧꯒꯠꯂꯣ ꯍꯥꯏꯌꯅꯦ ꯃꯥꯒꯤ ꯈꯣꯟꯖꯦꯜ ꯇꯥꯗ꯭ꯔꯗꯤ ꯑꯩ ꯑꯩ ꯇꯨꯝꯕ ꯌꯥꯔꯣꯏꯕ
ꯍꯥꯏꯕꯤꯒꯦ ꯍꯌꯦꯡ
ꯍꯧꯖꯤꯛ ꯍꯥꯏꯕꯤꯌꯨꯅꯦ ꯍꯧꯖꯤꯛ ꯍꯧꯒꯠꯂꯣ ꯍꯥꯏꯌꯣ ꯃꯥꯒꯤ ꯈꯣꯟꯖꯦꯜ ꯇꯥꯗ꯭ꯔꯗꯤꯀꯣ
ꯑꯣ ꯑꯗꯨꯗꯤ ꯃꯥꯒꯤ ꯚꯤꯗꯤꯑꯣ ꯊꯥꯔꯛꯀꯦ
ꯍꯣꯏ ꯇꯧꯕ ꯃꯈꯣꯟꯗꯨꯁꯨ ꯇꯥꯒꯦ
ꯈ꯭ꯔꯣꯛ ꯈ꯭ꯔꯣꯛ ꯈ꯭ꯔꯣꯛ ꯈ꯭ꯔꯣꯛ ꯇꯧꯕ ꯃꯤ ꯅꯠꯇꯦ ꯈ꯭ꯔꯣꯛ ꯈ꯭ꯔꯣꯛ ꯇꯧꯕꯗꯤ ꯆꯠꯈ꯭ꯔꯦ ꯀꯥꯗ
ꯍꯣꯏ ꯋꯦ ꯂꯤꯁꯔꯋ ꯇꯤ ꯍꯥꯏꯒꯦꯔꯥ ꯋꯦꯠ ꯂꯤꯐꯇꯔ ꯍꯥꯏꯒꯦꯔꯥ ꯋꯦꯠ ꯂꯤꯐ ꯇꯧꯕꯗꯣ ꯀꯥꯏꯕꯛꯇ ꯀꯩꯀꯩ ꯅꯣꯛꯅꯤꯡꯕꯅꯣ ꯋꯥ ꯐꯖꯅ ꯉꯥꯡꯉꯣ ꯌꯥꯝ ꯅꯣꯛꯄ ꯅꯨꯄꯥ ꯑꯩ ꯄꯥꯝꯗꯦ
ꯑꯩ
ꯏꯀꯥꯏꯕ꯭ꯔꯣ
ꯏꯀꯥꯏꯗꯦꯗ ꯀꯗꯥꯏꯗ ꯀꯗꯧꯕꯒꯤ ꯀꯥꯏꯕꯩꯔꯣ
ꯐꯖꯕꯒꯤ ꯑꯩ ꯏꯀꯥꯏꯕ꯭ꯔꯣ
ꯑꯁ
ꯅꯣꯏꯒꯨꯝꯕ ꯊꯤꯕ
ꯑꯗꯨꯃꯥꯏ ꯍꯥꯏꯒꯅꯨ
ꯌꯥꯝ ꯍꯩꯅ ꯉꯥꯡꯉꯤꯀꯣ ꯑꯩꯗꯤ ꯅꯪ ꯋꯥ ꯉꯥꯡꯕ ꯂꯩꯗꯕ ꯃꯥꯜꯂꯦ
ꯑꯩꯗꯤ ꯑꯁ ꯅꯣꯏꯒꯨꯝꯅ ꯆꯄꯦꯠ ꯆꯄꯦꯠ ꯉꯥꯡꯕꯗꯣ ꯍꯩ
ꯆꯄꯦꯠ ꯆꯄꯦꯠ ꯉꯥꯡꯕ ꯍꯩꯇꯦ
ꯎꯝ
ꯆꯄꯦꯠ ꯆꯄꯦꯠ ꯇꯧꯕꯗꯤ ꯍꯩꯕꯀꯣ
ꯅꯣꯏꯗꯤ ꯅꯆꯤꯟ ꯅꯆꯤꯟ ꯇ꯭ꯔꯦꯟꯅꯤꯡ ꯆꯠꯄ ꯃꯤ ꯉꯥꯛꯇꯅꯤ
ꯑꯍꯣꯏ ꯀꯨ ꯀꯨꯝꯐꯨ ꯀꯨꯝꯐꯨ ꯇꯝꯕ ꯉꯥꯛꯇꯅꯦ ꯑꯗꯨꯒꯤꯅꯦ ꯆꯤꯟꯗꯣ ꯀꯨꯝꯐꯨ ꯇꯝꯕ ꯑꯦꯗ꯭ꯔꯦꯁꯂꯔꯁꯨ ꯑꯣꯏꯌꯦ
ꯉꯁꯥꯏꯒꯤ ꯕꯣꯜꯇꯣ ꯌꯦꯡꯕ꯭ꯔꯣ
ꯍꯥ ꯌꯦꯡꯗꯦ ꯌꯦꯡꯗꯦ ꯊꯕꯛ ꯌꯥꯝ ꯀꯩꯅꯣ ꯏꯝꯄꯣꯔꯇꯦꯟ ꯇꯧꯕ ꯊꯕꯛ ꯂꯩꯕꯒꯤ ꯃꯇꯝ ꯂꯩꯇꯦ ꯕꯣꯜꯒꯤ
ꯅꯣꯏꯒꯤ ꯊꯕꯛ ꯗꯣ ꯑꯁ
ꯅꯛ ꯅꯪꯁꯨ ꯈꯪꯕ꯭ꯔꯣ ꯑꯩꯒꯤ ꯊꯕꯛ ꯑꯩ ꯊꯕꯛ ꯑꯃ ꯇꯧꯕꯗꯣ
ꯈꯪꯉꯦꯅꯦ ꯅꯪꯒꯤ
ꯑꯣ ꯅꯪꯁꯨ ꯇꯧꯔꯣ ꯑꯩ ꯑꯗꯨ ꯇꯧꯔꯒ ꯕꯤꯂꯤꯅ꯭ꯌꯔ ꯑꯣꯏꯔꯒꯦ
ꯍꯣꯏꯅꯦ ꯍꯣꯏꯅꯦ
ꯃꯇꯦꯡ ꯄꯥꯡꯕꯤꯌꯨꯔꯥ
ꯄꯥꯝꯕꯤꯌꯣ
ꯅꯨꯡꯗꯥꯡ ꯅꯨꯡꯗꯥꯡ ꯑꯗꯨꯝ ꯀꯩꯅꯣ ꯌꯥꯝ ꯊꯦꯡꯕ ꯀꯩꯅꯣꯗ ꯃꯇꯝꯗ ꯅꯨꯄꯤꯒ ꯑꯗꯨꯝ ꯋꯥꯔꯤ ꯁꯥꯟꯅꯔꯒ ꯂꯩꯕ ꯅꯪ
ꯅꯠꯇꯦ ꯀꯗꯥꯏꯗꯒꯤ ꯉꯁꯤꯅ ꯑꯍꯥꯟꯕꯅꯤ
ꯃꯥꯜꯂꯦ
ꯑꯍꯥꯟꯕꯅꯦ ꯉꯁꯤꯅ
ꯑꯣ ꯑꯩꯅ ꯑꯍꯥꯟꯕꯔꯣ
ꯍꯣꯏꯅꯦ ꯑꯁ ꯅꯪꯅ ꯑꯍꯥꯟꯕꯅꯦ ꯑꯁ ꯅꯪꯗꯤ ꯀꯔꯤ ꯍꯥꯏꯁꯦꯔꯥ ꯌꯥꯝꯅ ꯂꯛꯀꯤ ꯇꯧꯕ ꯅꯨꯄꯤꯅꯤꯅꯦ
ꯀꯩ ꯍꯥꯏꯅꯣ ꯐꯪꯈꯤꯗꯧꯕ ꯅꯨꯄꯤꯅꯦ
ꯂꯥꯛꯀꯤ ꯅꯪꯒꯤ ꯗꯥꯎ ꯌꯥꯝ ꯐꯥꯏꯅꯦ ꯑꯁ ꯑꯩꯒꯨꯝꯕ ꯅꯨꯄꯥ ꯅꯪ ꯋꯥꯔꯤ ꯁꯥꯕ ꯐꯪꯕꯁꯦ
ꯅꯪꯁꯦ ꯌꯥꯝ ꯊꯤꯕ ꯃꯥꯜꯂꯦ ꯅꯁꯥꯛ ꯊꯀꯣ
ꯅꯪ ꯅꯪ ꯑꯣꯏꯔꯝꯒꯅꯤꯗ
ꯑꯩꯗꯤ ꯌꯥꯝ ꯐꯖꯕꯅꯦꯗ ꯑꯩ ꯌꯥꯝ ꯐꯖꯕꯅꯦ ꯃꯄꯥꯟ ꯊꯣꯛꯄ ꯌꯥꯗꯦ
ꯅꯪꯒꯤ ꯗꯤꯄꯤꯗ ꯑꯩ ꯍꯥꯟꯅ ꯎꯔꯦꯗ ꯌꯥꯝ ꯊꯤꯌꯦꯗ
ꯑꯩ ꯗꯤꯄꯤ ꯍꯥꯞꯇꯦ ꯑꯦꯠ ꯅꯥꯏꯟ ꯑꯦꯜꯚꯦꯟ ꯇ꯭ꯋꯦꯜꯕ ꯑꯗꯣ ꯅꯪꯅ ꯉꯥꯡꯅꯤꯡꯕ ꯋꯥꯗꯣ ꯍꯥꯏꯔꯣꯁꯦ ꯑꯩ ꯇꯥꯒꯦ
ꯑꯩꯗꯤ ꯋꯥ ꯉꯥꯡꯕ ꯍꯩꯇꯦ
ꯅꯪ ꯅꯪꯒꯤ ꯂꯞ ꯁ꯭ꯇꯣꯔꯤ ꯅꯠꯇ꯭ꯔꯒ ꯍꯥ
ꯀꯔꯤ
ꯋꯥꯔꯤ ꯉꯥꯡꯕ ꯍꯩꯇ꯭ꯔꯕꯣ
ꯑꯁ ꯍꯌꯦꯡ ꯑꯣꯛꯁꯥ ꯊꯣꯡꯕꯤꯌꯨꯅꯦ ꯅꯣꯏꯁꯨ
ꯑꯛꯁꯥ ꯊꯣꯡꯕꯤꯌꯨ ꯍꯥꯏꯕ ꯑꯗꯨ ꯄꯩꯁꯥ ꯊꯥꯔꯛꯑꯣ
ꯅꯣꯏ ꯂꯩꯕꯤꯌꯨꯅꯦ ꯅꯣꯡꯃꯁꯨ ꯅꯣꯡꯃ ꯈꯛꯇ ꯁꯨꯔ
ꯍꯥꯏꯁ ꯑꯗꯨꯝ ꯍꯥꯏꯒꯤꯅꯤꯀꯣ
ꯄꯩꯁꯥ ꯇꯥꯟꯕ ꯀꯥꯡꯕꯨ ꯈꯛꯇ
ꯄꯩꯁꯥ ꯇꯥꯅꯁꯨ ꯄꯩꯁꯥ ꯆꯪꯗꯦ
ꯅꯣꯏꯗꯤ ꯑꯁꯨ ꯑꯃꯥꯗ ꯅꯅꯥꯛꯇ ꯍꯧꯖꯤꯛ ꯇꯨꯝꯃꯤꯗ ꯑꯗꯨ ꯄꯩꯁꯥ ꯌꯥꯝ ꯄꯥꯏꯕ ꯅꯨꯄꯤꯅꯦ
ꯍꯣꯏ ꯁꯦꯚꯤꯡꯁꯨ ꯌꯥꯝ ꯀꯟꯅ ꯇꯧꯕꯅꯦ ꯅꯪ ꯄꯥꯝꯕ꯭ꯔꯥ
ꯄꯥꯝꯃꯦ ꯑꯗꯣ ꯄꯥꯝꯃꯦ ꯑꯣꯛꯁꯥ ꯊꯣꯡꯕꯤꯌꯨ ꯍꯥꯏꯌꯨ ꯎꯝ ꯍꯧꯖꯤꯛ ꯍꯥꯏꯕꯤꯌꯣ ꯑꯣꯛꯁꯥ ꯊꯣꯡꯕꯤꯌꯣ ꯍꯥꯏꯌꯣ
ꯑ ꯍꯣꯏ
ꯑꯣꯛꯊꯥꯒ ꯎꯁꯣꯏ ꯆꯥꯁꯤꯔ
ꯔꯖꯨꯕꯥꯏ ꯑꯣ ꯍꯜꯂꯣ
ꯇꯥꯏ ꯀꯔꯤꯅꯣ
ꯀꯩ ꯏꯟꯁꯥꯡ ꯆꯥꯔꯒꯦ
ꯇꯥꯗꯕ꯭ꯔꯣ
ꯅꯪꯁꯦ ꯑꯩꯔꯣ ꯑꯗꯨꯝꯃꯥꯏꯅꯣ ꯀꯅꯨ ꯀꯔꯤꯅꯣ
ꯑꯩ ꯏꯟꯁꯥꯡ ꯆꯥꯔꯒꯦ ꯍꯥꯏꯔꯒ ꯅꯪꯁꯦ ꯑꯩꯔꯣꯏ ꯀꯩꯅꯣ ꯀꯩꯗꯧꯔꯤꯅꯣ ꯍꯧꯖꯤꯛꯐꯥꯎ ꯇꯨꯝꯗ꯭ꯔꯤꯗꯨꯅ
ꯀꯔꯤ ꯍꯥꯏꯕ꯭ꯔꯥ
ꯍꯧꯖꯤꯛꯐꯥꯎ ꯊꯨꯝꯗ꯭ꯔꯤꯗꯨ ꯀꯩꯒꯤꯅꯣ
ꯑꯩꯈꯣꯏꯗꯤ ꯕꯣꯜ ꯌꯦꯡꯕꯒꯤꯅꯦ
ꯑꯣ ꯅꯪꯁꯨ ꯕꯣꯜ ꯌꯦꯡꯕ꯭ꯔꯥ ꯑꯩꯈꯣꯏꯗꯤ ꯌꯦꯡꯗ꯭ꯔꯦ ꯉꯁꯤꯗꯤ
ꯌꯦꯡꯎꯅꯦ ꯑꯁ ꯐꯖꯕꯅꯦ
ꯀꯅꯥꯅ ꯉꯝꯃꯒꯦ ꯉꯁꯤꯗꯤ
ꯏꯪꯂꯦꯟꯅ ꯀꯥꯔꯦ
ꯀꯣꯡꯉꯥꯗ ꯂꯩꯐꯥꯔꯦ ꯐꯔꯦ ꯑꯗꯨꯗꯤ ꯑꯃꯨꯛ ꯀꯩꯅꯣ ꯇꯧꯔꯁꯦ ꯑꯩ ꯊꯕꯛ ꯆꯠꯀꯦꯀꯣ
ꯍꯧꯖꯤꯛ ꯀꯩ ꯊꯕꯛꯅꯣ ꯅꯥꯏꯠ ꯗ꯭ꯌꯨꯇꯤ ꯇꯥꯕ꯭ꯔꯣ
ꯑꯣꯏꯗꯤ ꯒꯥꯔꯤ ꯒꯥꯔꯤ ꯗ꯭ꯔꯥꯏꯚꯔ ꯑꯣꯏꯕꯅꯤꯅ
ꯀꯥꯏꯗ ꯆꯠꯇꯣꯏꯕ
ꯑꯥ ꯊꯕꯛ ꯑꯥ ꯑꯥꯗ
ꯑꯩꯈꯣꯏꯁꯨ ꯌꯥꯎꯕ ꯌꯥꯒꯦꯔꯣ
ꯑꯃꯨꯛ ꯐꯥꯎꯅꯔꯁꯦ
ꯍꯣꯏ ꯍꯣꯏ ꯍꯣꯏ
ꯍꯜꯂꯣ